ꯑꯣ
ꯍꯥꯎ ꯇ ꯍꯦ
ꯑꯣ ꯑꯣ ꯌꯥꯏ ꯅ ꯀꯩ ꯀꯔꯤꯝ ꯇꯧꯗꯕ ꯅꯠꯇ꯭ꯔꯣ ꯆꯠꯄꯒ ꯇꯧꯗꯕꯣ
ꯎꯝ ꯀꯧꯗꯦ ꯇꯥꯏꯌꯦ ꯇꯌꯦ
ꯎꯝ ꯊꯕꯛ ꯂꯣꯏꯗ ꯉꯥꯏꯔꯣ
ꯎꯝ ꯑꯩꯗꯣ ꯉꯁꯥꯏ ꯃꯦꯖꯦꯖꯇ ꯎꯗꯕ ꯀꯩꯅꯣ ꯇꯧꯔꯕkpnppppp ꯂꯩꯗꯨ ꯀꯩꯀꯥ ꯊꯥꯒꯕ
ꯑꯩ ꯍꯥꯏ ꯃꯇꯥꯡꯗꯣ ꯅꯨꯡꯗꯥꯡ ꯋꯥꯏꯔꯝꯒꯤ ꯃꯇꯥꯡꯗ ꯀꯣ
ꯎꯝ
ꯇ ꯎꯝ ꯆꯥꯛꯇꯤ ꯅꯣꯏꯃꯥꯏꯅ ꯊꯣꯡꯕ꯭ꯔꯣ
ꯆꯥꯛꯇꯤ ꯃꯃꯥꯟ ꯊꯣꯡꯉꯦ
ꯎꯝ
ꯑꯣꯖꯥ ꯀꯩꯗꯧꯔꯝꯃꯤꯅꯣ
ꯑꯩ ꯍꯧꯖꯤꯛ ꯎꯝ ꯏꯪꯂꯤꯁꯀꯤ ꯀ꯭ꯂꯥꯁ ꯌꯦꯡꯒꯦꯅ ꯇꯧꯔꯝꯕꯅꯤ
ꯑꯣ ꯑꯩꯁꯦ ꯀꯩꯅꯣꯃ ꯍꯪ ꯒꯦꯅ ꯈꯟꯕꯅꯦꯕ
ꯑꯝ
ꯌꯥꯝ ꯐꯔꯦ ꯇꯥꯟ ꯆꯥꯟꯅꯔꯦ ꯀꯣꯜ ꯇꯧꯔꯛꯄꯒ
ꯎꯝ ꯑꯗꯨꯝ ꯍꯪꯉꯨꯗ ꯀꯩꯁꯨ ꯀꯥꯏꯗꯦꯁꯤꯗꯗꯤ ꯑꯩꯈꯣꯏ ꯊꯥꯔ ꯄꯥꯔꯇꯤ ꯋꯥꯔꯤ ꯌꯥꯎꯔꯣꯏꯗꯁꯨ
ꯍꯣꯏ ꯀꯩꯅꯣꯒꯤ ꯕꯦꯡꯀꯤꯡꯒꯤ ꯁꯨꯝ ꯂꯥꯏꯔꯤꯛ ꯈꯔ ꯂꯩꯒꯦ ꯇꯧꯕꯅꯦꯕ ꯑꯩꯁꯦ ꯀꯔꯝꯕ ꯂꯩꯗꯣꯏꯅꯣꯁꯨ ꯈꯪꯖꯥꯟꯅꯔꯕ ꯍꯥꯏꯇꯥꯔꯦ ꯑꯗꯨꯒꯤ
ꯎꯝ
ꯀꯔꯝꯕꯅ ꯐꯦ
ꯊꯗ
ꯇꯔꯨꯅꯣ
ꯂꯥꯛꯛꯂꯤꯅꯣꯧꯕ ꯎꯝ ꯑꯦꯗꯤ ꯂ ꯀ ꯆꯝ ꯆꯅꯤꯦꯛ ꯍꯣꯨ
ꯑꯣ
ꯅꯪ ꯀꯣꯆꯤꯡ ꯍꯥꯏꯗꯤ ꯁꯨꯝꯕꯒꯤ ꯀꯣꯆꯤꯡ ꯆꯠꯇ꯭ꯔꯤꯕꯀꯣ ꯑꯦꯛꯖꯥꯝꯒꯤ
ꯊ꯭ꯔꯤꯌꯦ
ꯎꯝ
ꯀꯣꯆꯤꯡ ꯍꯥꯏꯔꯤꯁꯦ ꯀꯩꯅꯣꯗꯨꯅꯦꯕꯀꯣ ꯂꯥꯏꯔꯤꯛ ꯇꯝꯃꯨꯕꯗꯨ ꯅꯠꯇꯦꯕ ꯂꯥꯏꯔꯤꯛ ꯑꯣꯏꯅ ꯇꯥꯂꯛꯀꯅꯤ ꯑꯦꯟꯖꯥꯝꯒꯤ ꯃꯑꯣꯡ ꯃꯇꯧꯗꯨ ꯌꯦꯡꯕ ꯆꯠꯇꯣꯏꯅꯦꯕ
ꯎꯝ
ꯑꯗꯨꯒ ꯂꯥꯏꯔꯤꯛꯇꯤ ꯂꯩꯒꯅꯨ ꯍꯥꯏꯕꯗꯤ ꯂꯥꯏꯔꯤꯛ ꯀꯥꯟꯅꯕ ꯍꯥꯏꯈꯤꯗꯪꯅ ꯑꯍꯥꯟꯕꯗ ꯂꯥꯏꯔꯤꯛ ꯍꯅ ꯂꯩꯁꯜꯂꯨꯔꯗꯤ ꯅꯪ ꯋꯥꯈꯜꯗ ꯑꯗꯨꯝ ꯑꯩꯈꯣꯏꯅ ꯍꯧꯖꯤꯛ ꯄꯥꯅꯔꯤꯕ ꯂꯥꯏꯔꯤꯛ ꯈꯨꯄꯥꯗꯣ
ꯎꯝ
ꯄꯥꯥꯅ
ꯁꯝꯅ ꯍꯥꯏꯔꯕꯗ ꯃꯦꯠꯁꯀꯁꯦ ꯑꯗꯨꯝ ꯂꯥꯏꯔꯤꯛ ꯊꯣꯛꯏꯅꯤ ꯑꯗꯨ ꯍꯣꯠꯂꯔꯦ ꯃꯣꯏꯒꯤ ꯂꯥꯏꯔꯤꯛꯇ ꯄꯤꯕꯗꯥꯏ ꯑꯗꯨꯝ ꯍꯣꯠꯂꯔꯅꯤ ꯁꯥꯡ ꯁꯥꯡꯅ
ꯎꯝ
ꯑꯗꯨꯗꯤ ꯅꯪꯅ ꯆꯍꯤ ꯑꯃꯔ ꯅꯪꯒꯤ ꯑꯗꯨꯗꯤ ꯑꯗꯨꯃꯥꯏꯅ ꯇꯧꯔꯗꯤ ꯅꯪ ꯑꯣꯖꯥ ꯑꯣꯏꯕ ꯀꯣꯛꯅ ꯇꯧꯔꯛꯑꯅꯦꯕ ꯌꯥꯔꯣꯏꯕ ꯂꯩ ꯂꯩꯒꯅ ꯃꯥꯕ
ꯀꯣꯆꯤꯡ ꯑꯣꯏꯅ ꯇꯧ ꯍꯥꯏꯕ
ꯑꯥ
ꯑꯣꯀꯦ
ꯏꯪꯂꯤꯁ ꯍꯥꯏꯔꯁꯨ ꯏꯪꯂꯤꯁꯀꯨꯝꯕꯁꯨ ꯑꯗꯨꯝ ꯀꯃꯥꯏ ꯒ꯭ꯔꯃꯥꯔ ꯑꯗꯨꯒ ꯀꯝꯄ꯭ꯔꯤꯍꯦꯟꯁꯤꯞ ꯀꯩꯀꯩ ꯅ ꯂꯥꯏꯔꯤꯛ ꯂꯥꯏꯁꯨ ꯑꯩ ꯑꯗꯨꯝ ꯈꯕꯔꯒꯨꯝꯕ ꯄꯥꯕ ꯍꯅ ꯄꯥꯔꯣ ꯍꯩꯅꯗ꯭ꯔꯒꯅ ꯌꯨꯇ꯭ꯕꯇ ꯃꯌꯥꯝ ꯀ꯭ꯂꯥꯁ ꯂꯩꯕꯅꯦ ꯏꯪꯂꯤꯁꯇꯤ ꯑꯗꯨꯝ ꯁꯣꯏꯗꯕꯤꯗ ꯅꯣꯡꯃꯒꯤ ꯕꯀꯦ ꯀꯥ ꯏ ꯇꯔꯦꯟꯉꯗꯤ ꯑꯗꯨꯝ ꯌꯦꯡꯕꯤꯌꯣ ꯅꯨꯡꯇꯤꯒꯤ ꯑꯥ ꯑꯗꯨꯅ ꯅꯪ ꯀꯥꯟꯅꯔꯛꯀꯅꯤ ꯑꯦꯛꯖꯥꯝꯗꯥ
ꯎꯝ
ꯍꯥꯏꯗꯤ ꯕꯣꯀꯦꯕꯤꯂꯤꯔꯤꯁꯤꯅ ꯀꯥꯟꯅꯍꯜꯂꯤꯁꯦ ꯑꯥ ꯑꯗꯨꯝ ꯀꯃꯥꯏ ꯀꯝꯄꯍꯦꯟꯁꯤꯞ ꯃꯥ꯭ꯔꯛ ꯇꯔꯥ ꯄꯤꯕꯗꯨꯗ ꯚꯣꯀꯦ ꯚꯣꯀꯦꯕꯨꯛ ꯀꯣꯏꯁꯟ ꯃꯔꯤ ꯃꯔꯤꯒꯨꯝꯕ ꯑꯍꯨꯝꯒꯨꯝꯕ ꯍꯥꯞꯄꯛꯀꯅꯦꯕ
ꯎꯝ
ꯑꯗꯨꯁꯨ ꯂꯩꯔꯦ ꯑꯗꯨꯒ ꯀ꯭ꯂꯣꯁꯇꯦꯁ ꯑꯍꯥꯡꯕ ꯐꯤꯜꯂꯔ ꯕ꯭ꯂꯦꯛꯗꯁꯨ ꯐꯤꯜ ꯏꯟ ꯗ ꯕꯂꯦꯡ ꯍꯥꯏꯁꯤꯁꯨ ꯕꯣꯀꯦꯠ ꯑꯩꯔꯒꯅꯦꯕ ꯃꯦꯟ ꯉꯝꯗ꯭ꯔꯤꯁꯦ
ꯑꯣ
ꯍꯥꯏꯗꯤ ꯑꯣꯞꯁꯟ ꯃꯉꯥꯗꯨꯗ ꯋꯥꯔꯗ ꯑꯔꯨ ꯑꯔꯨꯕ ꯄꯤꯔꯝꯗꯣꯏꯅꯦꯕꯀꯣ ꯋꯥꯔꯗ ꯑꯔꯨꯕꯗꯣ ꯑꯩꯈꯣꯏꯅ ꯃꯤꯅꯤꯡ ꯈꯪꯗ꯭ꯔ ꯗꯨꯗꯤ ꯑꯍꯥꯡꯕ ꯃꯦꯟꯖꯟꯕ ꯀꯃꯥꯏ ꯃꯦꯜꯂꯨꯅꯤ ꯕꯣꯀꯦꯠ ꯄꯥꯕꯅ ꯃꯥꯛ ꯃꯌꯥꯝ ꯀꯥꯟꯅꯕꯅꯦ ꯍꯥꯏꯗꯤ ꯏꯪꯂꯤꯁꯇꯗꯤ ꯌꯥꯝ ꯁꯨꯝꯕ ꯑꯦꯛꯖꯥꯝꯗꯗꯤ ꯒ꯭ꯔꯃꯥꯔ ꯔꯨꯜꯒꯤ ꯀꯣꯏꯁꯟꯗꯤ ꯈꯔ ꯈꯤꯇꯪꯅꯦꯕ ꯌꯥꯎꯗꯣꯏꯁꯦ ꯗꯨꯒ ꯑꯌꯥꯝꯕꯗꯤ ꯕꯣꯀꯦꯞ ꯉꯥꯛꯇꯅꯦꯕ
ꯎꯝ
ꯑꯗꯨꯒ ꯕꯣꯀꯦꯕꯨꯂꯔꯤ ꯌꯦꯡ ꯈꯡꯕ ꯂꯣꯏꯔꯀꯥꯟꯗ ꯏꯟꯗꯇꯔꯦꯟꯗꯣ ꯅꯪꯅ ꯅ꯭ꯌꯨꯁꯄꯦꯄꯔ ꯑꯣꯏꯅ ꯄꯥꯒꯦꯁꯨ ꯌꯥꯔꯦ ꯄꯥꯅꯤꯡꯗ꯭ꯔꯒꯅ ꯑꯣꯖꯥꯅ ꯇꯥꯛꯄꯗꯣ ꯌꯦꯡꯉ ꯌꯦꯡꯉꯒꯦꯁꯨ ꯑꯗꯨ ꯌꯦꯡꯉꯤꯖꯤꯅꯥ ꯍꯌꯦꯡ ꯀꯝꯄ꯭ꯂꯦꯟꯁꯤꯞꯇꯨ ꯏꯁꯄꯤꯠ ꯊꯨꯅꯕꯅꯦꯕ ꯑꯗꯨꯅ ꯑꯃꯨꯛ
ꯎꯝ ꯎꯝ ꯈꯦ
ꯑꯗꯨꯒ ꯔꯤꯖꯅꯤꯡ ꯍꯥꯏꯔꯁꯨ ꯔꯤꯖꯅꯤꯡ ꯑꯃꯨꯛ ꯍꯥꯏꯔꯁꯦꯕꯀꯣ ꯔꯤꯖꯅꯤꯡ ꯍꯥꯏꯔꯁꯨ ꯂꯥꯏ ꯂꯩꯒꯅꯣ ꯍꯥꯏꯗꯤ ꯂꯥꯏꯔꯤꯛ ꯂꯩꯕ ꯀꯥꯟꯅꯗꯦꯕ ꯔꯤꯖꯅꯤꯡꯁꯨ ꯑꯖꯨꯝ ꯎꯝ ꯑꯗꯨꯝ ꯔꯤꯖꯅꯤꯡꯒꯨꯝꯗꯤ ꯑꯗꯨꯝ ꯃꯄꯥꯟ ꯂꯝ ꯑꯣꯖꯥ ꯌꯦꯡꯉꯣ ꯑꯩꯈꯣꯏ ꯃꯅꯤꯄꯨꯔ ꯑꯣꯖꯥꯗꯤ ꯑꯣꯟꯂꯥꯏꯟꯗ ꯀ꯭ꯂꯥꯁ ꯇꯧꯗꯦꯕꯥ
ꯃꯄꯥꯟ ꯂꯝ ꯑꯣꯖꯥꯅ ꯀꯣꯆꯤꯡ ꯆꯠꯅꯤꯡꯗ꯭ꯔꯒꯗꯤ ꯃꯄꯥꯟ ꯂꯝ ꯑꯣꯖꯥꯗꯨꯅ ꯍꯣꯠꯄ ꯃꯣꯏꯅ ꯍꯣꯠꯄ ꯄꯦꯇ꯭ꯔꯟ ꯈꯨꯍꯣꯠꯇꯣ ꯀꯌꯥꯝ ꯊꯨꯅ ꯍꯣꯠꯀꯦ ꯀꯣꯇꯦꯠ ꯑꯗꯨꯝ ꯌꯦꯡꯕꯤꯕꯥ
ꯎꯝ
ꯀ꯭ꯋꯥꯟꯁ ꯁꯤꯖꯤ ꯅꯪꯅ ꯍꯤꯟꯗꯤ ꯃꯔꯣꯟ ꯈꯪꯉꯕꯕꯨꯗꯤ ꯃꯄꯥꯟꯂꯝꯒꯤ ꯑꯣꯖꯥꯅꯕꯨꯗꯤ ꯍꯦꯟꯅ ꯍꯩꯕꯅꯦ
ꯎꯝ
ꯃꯔꯣꯟ ꯈꯪꯉ ꯑꯥ ꯃꯔꯣꯟ ꯈꯪꯉꯗꯤ ꯌꯥꯔꯦ ꯈꯪꯗ꯭ꯔꯒꯗꯤ ꯑꯗꯨꯝ ꯀ꯭ꯋꯥꯟꯁꯀꯤꯗꯤ ꯑꯣꯖꯥ ꯂꯩꯔꯦꯅ ꯑꯩꯈꯣꯏ ꯁꯤ ꯁꯔ ꯔꯥꯃꯥꯟꯗ ꯑ ꯁꯣꯏꯔꯦ ꯌꯥꯔꯦ
ꯍꯣꯏ ꯍꯣꯏ
ꯀ꯭ꯂꯤꯅꯤꯛꯀꯤ ꯑꯣꯟꯂꯥꯏꯟꯗ ꯀ꯭ꯂꯥꯁ ꯇꯧꯕꯅꯦꯕ
ꯑ
ꯃꯥꯑꯃ ꯐꯖꯅ ꯀ꯭ꯋꯥꯟꯁ ꯐꯖꯅ ꯇꯥꯛꯄꯤꯕꯅꯦ ꯑꯥ ꯕꯦꯁꯤꯛꯇꯒꯤꯅ ꯃꯦꯖꯨ ꯐꯖꯅ ꯇꯥꯛꯄꯅꯦ
ꯎꯝ
ꯍꯥꯏꯗꯤ ꯅꯪꯅ ꯀꯣꯆꯤꯡ ꯆꯠꯄ ꯐꯔꯛ ꯇꯥꯔꯁꯨ ꯑꯗꯥꯏꯅ ꯑꯣꯟꯂꯥꯏꯟꯗ ꯌꯥꯎꯅꯤꯡꯉꯒꯅ
ꯎꯝ ꯀꯣꯆꯤꯡꯕꯨꯗꯤ ꯆꯠꯄꯗꯤ ꯆꯠꯀꯅꯤꯗ ꯑꯗꯣ ꯁꯨꯝ ꯁꯨꯝ ꯂꯥꯏꯔꯤꯛꯀꯨꯝꯕ ꯂꯩꯅꯕ꯭ꯔꯥ
ꯎꯝ ꯂꯩꯔꯨꯅꯨ ꯂꯩꯔꯨꯅꯨ ꯂꯥꯏꯔꯤꯛꯇꯤ ꯂꯩꯔꯨꯅꯨ ꯍꯥꯏꯗꯤ ꯃꯥꯡꯖꯅꯤ ꯑꯩꯈꯣꯏ ꯂꯥꯏꯔꯤꯛ ꯂꯩꯔꯒ ꯃꯌꯥꯝ ꯅꯝꯖꯜꯂ ꯊꯝꯒ꯭ꯔꯕꯅꯤ ꯁꯨꯡꯄꯥ ꯄꯥꯔꯣꯏ ꯍꯥꯏꯕ ꯂꯥꯏꯔꯤꯛꯇꯒꯤ
ꯑꯣ ꯀꯩꯅꯣꯗꯤ ꯑꯗꯣ ꯄ꯭ꯔꯤꯚꯤꯁꯌꯔ ꯀꯣꯏꯁꯟꯗꯤ ꯀꯃꯥꯏ ꯇꯧꯏ
ꯄ꯭ꯔꯤꯚꯤꯁꯁꯔ ꯀꯣꯏꯁꯟꯗꯤ ꯑꯗꯨꯝ ꯃꯣꯛ ꯇꯦꯁꯇꯒꯤ ꯑꯗꯨꯝ ꯐꯪꯅꯤ ꯅꯪꯅ ꯃꯣꯛ ꯇꯦꯁ ꯊꯥꯗꯣꯏꯁꯦ ꯑꯦꯞ ꯃꯌꯥꯝ ꯂꯩꯕꯅꯦ ꯑꯗꯨ ꯂꯩꯔ ꯊꯥꯗꯣꯏꯅꯦꯕꯀꯣ ꯑꯗꯨꯗ ꯄ꯭ꯔꯤꯚꯤꯌꯁ ꯀꯣꯏꯁꯟ ꯊꯥ ꯌꯥꯕꯅꯦꯕ ꯑꯗꯨꯗꯤ ꯑꯗꯨꯝ ꯅꯩꯅꯕ ꯌꯥꯔꯦ ꯑꯗꯣ ꯑꯩꯈꯣꯏ ꯂꯥꯏꯔꯤꯛ ꯂꯩꯕ ꯍꯥꯏꯁꯦ ꯑꯃꯨꯛ ꯀꯥꯟꯅꯩꯕꯀꯣ ꯂꯥꯏꯔꯤꯛ ꯂꯩꯔꯤꯖꯤꯅ ꯍꯥꯏꯗꯤ ꯂꯥꯏꯔꯤꯛ ꯄꯥꯕꯗ ꯃꯇꯝꯗ ꯍꯥꯏꯗꯤ ꯐꯣꯟ ꯑꯣꯏꯒꯦꯔꯥ ꯍꯥꯏꯗꯤ ꯀꯃꯥꯏ ꯍꯥꯏꯅꯤ ꯑꯗꯨꯝ ꯏꯁꯀ꯭ꯔꯤꯟꯗꯩ ꯄꯥꯕ ꯀꯥꯡꯕꯨ ꯍꯩꯅꯗꯕ
ꯑꯩ ꯑꯗꯨ ꯑꯩꯗꯣ ꯍꯩꯅꯗꯦꯕ
ꯑꯣ ꯏꯁꯀ꯭ꯔꯤꯟꯗ ꯍꯩꯅꯗꯦꯕꯀꯣ
ꯎꯝ ꯍꯩꯇꯦꯕ ꯄꯥꯕ ꯍꯥꯏꯗꯤ ꯏꯁꯀ꯭ꯔꯤꯟ ꯌꯦꯡꯉ ꯄꯥꯕꯗ ꯒ꯭ꯌꯥꯟ ꯇꯥꯔꯛꯄ ꯂꯗ ꯏꯟꯁꯇꯥꯒ꯭ꯔꯥꯝꯗ ꯂꯩꯔꯝꯕꯗꯣ
ꯑꯣꯍꯣ ꯑꯗꯨꯅꯤ ꯑꯗꯨ ꯑꯗꯨ ꯍꯥꯏꯅꯗꯕꯒꯤꯅꯦ ꯂꯥꯏꯔꯤꯛ ꯂꯩꯅꯩꯁꯤꯅ ꯑꯗꯨꯒꯤ ꯍꯥꯏ ꯂꯥꯏꯔꯤꯛꯄꯨꯗꯤ ꯑꯗꯨꯝꯕꯒꯤ ꯂꯥꯏꯔꯤꯛꯁꯦ ꯃꯤ ꯑꯁꯤꯇꯣ ꯀ ꯑꯔꯤꯍꯟꯒꯤ ꯂꯩꯕꯅꯤ ꯀ꯭ꯔꯤ
ꯑꯣꯦ
ꯑ ꯑ
ꯑꯥ ꯇꯄꯦ
ꯀꯣꯟ ꯍꯥꯏꯅꯡꯉꯨꯛ ꯃꯣꯛ ꯊꯥꯁꯤꯗꯨꯅꯦ
ꯆꯄꯦ ꯑꯃ ꯑꯩꯅ ꯇꯥꯏ ꯇꯥꯏ
ꯇꯔꯔꯕ
ꯇꯥꯏꯦ ꯇꯥꯏ
ꯑꯣ ꯑꯩꯅ ꯍꯥꯏꯕꯗꯤ ꯅꯪꯗꯣ ꯐꯣꯟ ꯊꯜꯂꯛꯑꯣ
ꯍ ꯇꯥꯏꯌꯦ ꯇꯥꯏꯌꯦ
ꯇꯥꯏꯌꯦꯅꯤ ꯇꯥꯏꯌꯦ
ꯍꯣꯏ ꯌꯥꯔ
ꯑꯩ ꯍꯥꯏꯕꯗꯤ ꯅꯪꯗ ꯐꯣꯟ ꯅꯠꯇꯕꯅꯦ ꯇꯦꯕ꯭ꯂꯦꯠ ꯅꯠꯇ꯭ꯔꯒ ꯅꯅ ꯂꯦꯞꯇꯣꯞꯀꯨꯝꯕ ꯊꯝꯕ ꯅꯠꯇ꯭ꯔ ꯂꯩꯕ ꯅꯠꯇ꯭ꯔ
ꯂ ꯂꯩꯌꯦ ꯂꯩꯌꯦ
ꯂꯩꯔꯗꯤ ꯌꯥꯏ ꯀꯩꯅꯣ ꯂꯩꯔꯗꯤ ꯑꯌꯥꯝꯕꯅ ꯑꯗꯨꯝ ꯀꯩꯅꯣ ꯁꯤꯖꯤꯟꯅꯍꯧꯕ ꯍꯥꯏꯗꯤ ꯂꯦꯞꯇꯣꯞꯁꯦ ꯁꯤꯖ ꯅꯨꯡꯉꯥꯏꯕꯗꯤ ꯍꯌꯦ ꯇꯦꯁ ꯑꯦꯛꯖꯥꯝ ꯊꯥꯔꯛꯇꯣꯏꯗꯣ ꯀꯩꯅꯣꯗꯧꯅ
ꯎꯝ
ꯐꯣꯟꯗ ꯅꯠꯇꯕꯅ ꯏꯁꯄꯤꯠꯇꯨ ꯏꯁꯀ꯭ꯔꯤꯟ ꯌꯦꯡꯕꯁꯨ ꯍꯩꯍꯧꯒꯗꯕ ꯑꯩ ꯃꯩꯅ ꯑꯦꯛꯖꯥꯝ ꯅꯨꯃꯤꯠꯇ ꯏꯁꯀꯔꯤ ꯊꯌꯦꯛ ꯣ ꯌꯦꯡꯕ ꯍꯩꯇ꯭ꯔꯕ ꯑꯗꯨꯗꯤ ꯃꯥꯎꯁ ꯄꯥꯏꯕ ꯇꯞꯁꯁꯤꯜꯂꯛꯑꯅꯤ ꯅꯤꯥꯏꯗ
ꯎꯝ
ꯅꯁꯨ ꯍꯥꯏꯖꯔꯛꯀꯅꯤ ꯂꯥꯏꯔꯤꯛꯇꯗꯤ ꯂꯩꯕꯁꯨ ꯀꯥꯟꯅꯗꯦ ꯍꯥꯏꯕꯗꯤ ꯑꯩꯈꯣꯏꯅ ꯀꯩꯁꯨ ꯄꯕꯥꯁꯨꯅ ꯄꯥꯗꯣꯏ ꯅꯠꯇꯦꯕ ꯀꯣꯆꯤꯡ ꯆꯠꯂꯒꯕꯗꯤ ꯈ ꯀꯅꯤ ꯁꯤꯖꯁꯦꯥ ꯌꯥꯔꯦ ꯍꯥꯏꯕꯒꯤꯝ ꯂꯥꯛꯀꯅꯤ
ꯎꯝ
ꯑꯗꯨꯝ ꯀꯣꯆꯤꯡ ꯆꯠꯄ ꯍꯥꯏꯁꯤꯅ
ꯎꯝ
ꯑꯣꯟꯂꯥꯏꯟꯗꯒꯤꯗꯤ ꯎ ꯌꯥꯝꯅ ꯑꯗꯨꯅ ꯍꯩꯖꯔꯒ ꯄꯥꯖꯔ ꯑꯣꯟꯂꯥꯏꯟꯗꯒꯤꯗꯤ ꯐꯥꯎ ꯂꯩꯦꯕꯦꯟꯗꯤ ꯉꯝꯕꯅꯦꯕ
ꯎꯝ
ꯍꯥꯏꯗꯤ ꯃꯁꯦ ꯉꯝꯗꯦ ꯍꯥꯏꯕꯗꯤ ꯌꯥꯗꯦ ꯃꯦꯟꯁ ꯉꯝꯃꯤ ꯌꯥꯎꯋꯦ ꯑꯗꯨ ꯃꯁꯥꯅ ꯀꯝꯐꯣꯔꯠ ꯖꯣꯟꯗꯣ ꯊꯦꯡꯅꯕ ꯉꯝꯗ꯭ꯔꯗꯤ ꯃꯦꯟꯁ ꯀꯃꯥꯏꯅ ꯄꯥꯗꯣꯏꯅꯣ ꯈꯪꯗꯕ ꯌꯥꯎꯔꯦ ꯍꯥꯏꯗꯤ ꯍꯧꯖꯤꯛꯇꯤ ꯀꯩꯝ ꯈꯪꯗ꯭ꯔꯦꯕꯀꯣ ꯂꯥꯏꯔꯤꯛꯀꯤ ꯂꯥꯏꯔꯤꯛꯀꯤ ꯃꯇꯥꯡꯗ ꯈ꯭ꯋꯥꯏ ꯂꯨꯕ ꯃꯇꯥꯡꯁꯦ
ꯑꯦꯅꯤ ꯍꯤꯔꯝꯗ ꯂꯥꯏꯔꯤꯛꯇꯗꯤ ꯀꯔꯤꯝ ꯈꯪꯗꯕꯅ ꯐꯕꯅꯦꯕ ꯍꯌꯦꯡ ꯈꯪꯁꯨ ꯈꯪꯒꯨꯝ ꯇꯧ ꯑꯩ ꯍꯇꯥꯅꯤ ꯑꯃꯨ ꯂꯧꯁꯟ ꯉꯝꯗꯕ ꯃꯌꯥꯏꯗ ꯂꯄ ꯃꯇꯇꯥ ꯑꯃ ꯂꯥꯛꯈꯤꯅꯦꯕ ꯑꯗꯨ ꯃꯇꯥꯡꯗꯅꯦꯕ ꯅꯪ ꯑꯣꯍꯣꯏꯣꯏ ꯑꯗꯨꯝ ꯀꯥꯟꯗꯅꯦꯕ ꯀꯣꯛ ꯆꯥꯂꯛꯇ꯭ꯁꯦ ꯀꯣꯛ ꯆꯥꯔꯛꯄ ꯍꯥꯏꯗꯤ ꯑꯗꯨ ꯀꯥꯟꯗ ꯑꯩꯁꯦ ꯇꯥꯐꯝ ꯈꯪꯗꯦꯕ ꯂꯥꯏꯔꯤꯛ ꯄꯥꯐꯝ ꯈꯪꯉꯣꯏꯦꯕ ꯑꯗꯨ ꯃꯇꯥꯡꯗꯨꯗ ꯍꯦꯟꯖꯟ ꯇꯧꯕ ꯉꯝꯅꯕꯅꯦꯕ ꯀꯣꯆꯤꯡ ꯆꯠꯍꯧꯕꯅ ꯒꯥꯏꯠ ꯄꯤꯅꯕ ꯐꯩ ꯍꯥꯏꯁꯦ
ꯑꯗꯣ ꯀꯣꯆꯤꯡꯒꯨꯝ ꯆꯠꯂꯗꯤ ꯎꯁꯦ ꯀꯩꯅꯣꯗ ꯉꯥꯏꯍꯋꯥꯣꯏ ꯀꯩꯅꯣꯗ ꯂꯩꯅꯤ ꯍꯥꯏꯕꯅꯤꯅ ꯑꯗꯥꯏ ꯑꯅ ꯈꯛꯇ ꯆꯠꯇꯔꯥ
ꯊ ꯇꯣꯏ
ꯎꯝ ꯕꯦꯡꯀꯤꯡ ꯍꯥꯏꯕꯅꯤ ꯑꯗꯨꯗꯥꯏꯗ ꯕꯦꯡꯀꯤꯡꯗꯤ ꯂꯩꯇꯕꯅꯤ
ꯅꯥꯏꯇꯦ ꯀꯩꯅꯩꯅꯣꯗ ꯂꯩꯏꯕꯁ ꯁꯨ ꯌꯥꯏꯌꯦ ꯎꯝ ꯁꯋꯥꯏ ꯑꯗꯨꯝ ꯄꯩꯁꯥꯝꯄꯥꯠ ꯁ꯭ꯏ
ꯎꯝ ꯀꯩꯁꯥꯝꯄꯥꯠꯇ ꯂꯩꯔꯗꯤ ꯆꯞ ꯆꯥꯔꯦ ꯆꯠꯀ ꯆꯠꯀꯦꯃ ꯚꯞꯃꯦꯟ ꯆꯠꯄꯗ ꯉꯁꯥꯗꯁꯨ ꯀꯝꯄꯤꯇꯤꯇꯤꯚꯅ ꯍꯦꯟꯕꯅꯦꯕ ꯍꯥꯏꯗꯤ ꯑꯇꯩ ꯀꯣꯆꯤꯡ ꯁꯟꯖꯔꯒ ꯃꯥꯟꯅꯔꯣꯏ
ꯎꯝ
ꯑꯇꯩꯩꯅ ꯇꯧꯖꯒꯦ ꯍꯥꯏꯕꯗ ꯑꯗꯨꯝ ꯃꯤꯡ ꯆꯟꯕ ꯐꯪꯍꯜꯂꯤꯗꯅ ꯑꯗꯨꯃꯥꯏꯒꯤꯗꯤ ꯍꯟꯗꯛ ꯊꯥ ꯃꯤ ꯐꯨꯜ ꯂꯣꯏꯕꯁꯦ ꯅꯪ ꯃꯊꯪ ꯊꯥ ꯇꯝꯃꯣꯒ ꯍꯥꯏꯔꯛꯄꯅꯦꯕ ꯍꯥꯏꯗꯤ ꯃꯤ ꯑꯗꯨ ꯀꯌꯥꯝ ꯂꯥꯛꯄꯅꯦꯕ
ꯑꯣꯀꯦ
ꯅꯪꯅ ꯑꯗꯨꯝ ꯀꯃꯥꯏꯅ ꯃꯇꯝ ꯃꯥꯡꯍꯟꯅꯤꯡꯗ꯭ꯔꯒꯗꯤ ꯑꯩꯗꯣ ꯏꯪꯂꯤꯁꯀ ꯔꯤꯖꯅꯤꯡꯒꯗꯤ ꯏꯁꯥꯅ ꯄꯥꯕ ꯉꯝꯅꯤ ꯍꯥꯏꯔꯒꯗꯤ ꯃꯦꯁ ꯈꯛ ꯇꯧꯕ ꯑꯗꯨꯒ ꯑꯩ ꯄꯨꯝꯗꯃꯨꯛꯇ ꯍꯩꯇꯦꯗ ꯄꯨꯂꯞ ꯇꯝꯒꯦꯅ ꯕꯦꯡꯀꯤꯡ ꯑꯣꯏꯅ ꯇꯝꯕꯝꯕ
ꯎꯝ
ꯄ꯭ꯔꯣꯞꯁꯟꯗꯨꯗꯤ ꯂꯩꯕ ꯎꯝ
ꯍꯡꯦ ꯑꯗꯨ ꯁꯝ ꯀꯥꯏꯝ ꯈꯪꯗ꯭ꯔꯤꯗꯅ ꯑꯩꯗꯣꯀꯣ ꯑꯩꯗꯤ ꯊꯥꯗ꯭ꯔꯤꯕꯅꯤꯅ ꯑꯗꯨꯅ ꯁꯨꯝ ꯈꯟꯕ
ꯍꯥꯏꯔꯛꯀꯅꯤ ꯍꯥꯏꯔꯀ ꯂꯥꯏꯍꯜꯂꯛꯀꯅꯤ ꯑ ꯃꯇꯝꯗ ꯌꯥꯎꯍꯜꯂꯛꯀꯅꯤ
ꯍꯩꯅꯔꯒꯗꯤ ꯍꯩꯅꯔꯕꯅꯦ ꯑꯍꯥꯟꯕ ꯃꯇꯝ ꯃꯉꯥ ꯄꯏꯗꯤ ꯑꯣꯏꯅ ꯍ ꯍꯥꯏꯔꯛꯄ ꯀꯗꯨꯒ ꯃꯣꯏꯅ ꯇꯥꯔ ꯀꯒꯗ ꯃꯥꯟꯅ ꯍꯥꯏꯔꯛꯔꯣꯏꯕ
ꯑꯥ
ꯇꯥꯂꯛꯇꯅꯤ
ꯎꯝ ꯍꯣꯏ ꯍꯥꯏꯗꯣꯛ ꯑꯝꯇ ꯍꯩꯇꯃꯤꯅ ꯈꯔ ꯈꯔ ꯌꯦꯡꯁꯤꯟꯁꯤꯔꯥ ꯁꯨꯝ ꯍꯪꯕꯤ ꯀꯣꯆꯤꯡ ꯀꯩꯀꯥ ꯆꯠꯇ꯭ꯔꯤꯀꯥꯟꯗ ꯁꯨꯝ ꯈꯟꯕ ꯉꯥꯎꯕ ꯉꯥꯎꯗꯅꯅ
ꯗꯤ ꯌꯦꯒꯥꯗꯤ ꯑꯗꯨꯝ ꯑꯦꯝ ꯑꯜꯒꯤꯁꯨ ꯑꯗꯨꯝ ꯌꯨꯇꯨꯕꯇ ꯐꯪꯕꯅꯤ ꯍꯥꯎꯋꯦ ꯑꯣꯟꯂꯥꯏꯟ ꯃꯇꯝꯗ ꯀ꯭ꯂꯥꯁ ꯍꯥꯏꯗꯤ ꯀꯣꯔꯣꯅꯥ ꯃꯇꯝꯗ ꯑꯣꯟꯂꯟ ꯀ꯭ꯂꯥꯁ ꯕꯤꯖꯣꯔꯦꯕꯅꯦꯕ
ꯎꯝ ꯎꯝ
ꯑꯗꯨ ꯑꯗꯨꯝ ꯌꯦꯡ ꯌꯥꯏ ꯃꯅꯤꯄꯨ ꯃꯅꯤꯄꯨꯔꯤ ꯌꯦꯡꯅꯤꯡꯉꯅꯤ ꯑꯣꯏ ꯌꯦꯡꯉ ꯑꯗꯨꯒ ꯅꯝ ꯃꯄꯥꯟ ꯀ꯭ꯋꯥꯁ ꯅꯪ ꯌꯦꯡꯗꯁꯦ ꯃꯔꯨꯏ ꯑꯣꯏꯅ ꯀ꯭ꯋꯥꯥꯁ ꯑꯣꯏꯅ ꯌꯦꯡꯉꯨ ꯏꯪꯂꯤꯁ ꯀꯩꯁꯨ ꯑꯗꯨꯝ ꯉꯝꯅꯤ
ꯎꯝ ꯍ
ꯃꯁꯤ ꯅꯪ ꯑꯪꯀꯜꯁꯤ ꯌꯥꯝ ꯊꯨꯅ ꯅꯤꯡꯉꯗꯤ ꯀꯩꯅꯣꯅꯤ ꯚꯥꯏꯔꯦꯜ ꯃꯦꯁꯦꯖ ꯑꯗꯨꯖꯤꯗꯤ ꯌꯦꯡꯉꯧꯕ ꯚꯥꯏꯔꯦꯟ ꯃꯦꯁꯦ ꯌꯦꯡꯉꯗꯤ ꯅꯪ ꯍꯥꯏꯗꯤ ꯁꯤꯝꯄ꯭ꯂꯤꯐꯤꯀꯦꯁꯟ ꯌꯥꯝ ꯊꯤꯅ ꯂꯤꯡꯗꯣꯏꯅꯦꯕ
ꯑꯥ
ꯌꯨꯝꯂꯤ ꯃꯁꯤꯡꯁꯪ ꯃꯇꯝ ꯊꯨꯔꯛꯑꯗꯤ ꯑꯪꯀꯜꯗꯨꯁꯨ ꯂꯥꯏꯇꯅꯤꯅ ꯍꯥꯏꯗꯤ ꯀꯃꯥꯏꯅ ꯌꯥꯝ ꯂꯩꯕꯅꯤꯅ ꯚꯥꯏꯔꯃꯦꯦꯟꯅ ꯈꯪꯉꯑꯅꯤ ꯍꯧꯖꯤꯛꯇꯤ ꯑꯗꯨꯝ ꯚꯔꯃꯦꯦꯟꯗ ꯌꯦꯡꯍꯧꯨꯔꯁꯦ ꯑ ꯃꯔ ꯌꯦꯡ ꯃꯇꯝꯗ ꯑꯗꯨꯝ ꯈꯪꯉꯅꯤ ꯃꯔ ꯇꯥꯄ ꯀ ꯀꯣꯔ ꯀꯃꯥꯏꯅ ꯇꯥꯒꯦ
ꯎꯝ ꯍꯣꯏ ꯑꯗꯨꯃꯥꯏꯅ ꯇꯧꯔꯒꯦ ꯌꯦꯡꯉꯒ
ꯎꯝ
ꯈꯔ ꯈꯔ ꯌꯦꯡꯖꯟꯒꯦ
ꯃꯔꯝꯒꯤꯅꯤꯅ ꯀꯔꯤꯝ ꯈꯜꯂꯨꯣ ꯅꯣꯏ ꯑꯦꯀꯥꯗꯃꯤꯛꯁꯇꯗꯤ ꯆꯍꯤ ꯑꯗꯨꯝ ꯍꯟꯖꯔꯝꯒꯅꯤ
ꯍꯟꯗꯗꯤ ꯑꯩ ꯑꯩꯒꯤꯗꯤ ꯌꯥꯝ ꯀꯟꯅ ꯈꯦꯠꯅꯗꯦ ꯑꯗꯣ ꯊꯥ ꯑꯍꯨꯝ ꯈꯛꯇꯪ ꯈꯦꯠꯅꯩꯌꯦꯕ
ꯑꯦ ꯑꯗꯨꯝ ꯃꯥꯡꯖꯩ ꯑꯗꯨꯗꯤꯀꯥ ꯑꯦꯀꯥꯗꯃꯤ ꯑꯁꯤꯇ ꯅꯪ ꯅꯪꯅ ꯑꯃꯨꯛ ꯍꯜꯂꯝꯕ ꯌꯥꯏ
ꯊꯥꯎ ꯑꯃ ꯈꯛꯇꯪ ꯈꯦꯠꯅꯕꯅꯤꯅ ꯑꯗꯨꯝ ꯑꯩ ꯑꯩ ꯂꯩ ꯆꯍꯤꯗꯨꯅꯦꯕ ꯑꯗꯨꯝ ꯂꯩꯗꯣ
ꯑꯥ ꯑꯩꯗꯤ ꯆꯍꯤ ꯑꯅꯤ ꯑꯅꯤ ꯍꯟꯊꯅ ꯄꯥꯝ ꯑꯃ ꯇꯧꯕꯅꯦ
ꯎꯝ ꯌ ꯄꯥꯊ ꯍꯧꯗ ꯍꯥꯏꯒꯤꯅ
ꯈꯪꯉꯅꯤ ꯈꯪꯉꯅꯤꯔꯅꯤ
ꯍꯣꯏ